ꯇꯥꯕ꯭ꯔꯣ
ꯇꯥꯏꯌꯦ
ꯀꯩꯗꯧꯔꯝꯃꯤꯅꯣ
ꯑꯁ ꯑꯩꯗꯣ ꯆꯠꯂꯦ ꯉꯁꯥꯏ ꯅꯣꯏꯗꯖꯨ ꯍꯥꯏꯔꯝꯒꯦ ꯇꯧꯔꯒ ꯑꯝꯇ ꯍꯥꯏꯔꯝꯗꯕꯤ ꯆꯠꯂꯦ
ꯑꯣ ꯄꯨꯡ ꯀꯌꯥꯗ ꯆꯠꯂꯤꯅꯣ
ꯄꯨꯡ ꯇꯔꯨꯛ ꯑꯗꯨꯋꯥꯏꯗ ꯑꯗꯨꯝ ꯆꯠꯂꯦꯗ
ꯉꯜꯂꯤꯅꯦ ꯑꯗꯨꯗꯤ
ꯅꯪꯗꯤ ꯀꯩꯗꯧꯔꯝꯃꯤꯅꯣ
ꯑꯩ ꯁꯨꯝ ꯍꯤꯞꯄꯝꯕꯅꯦ
ꯑꯣ ꯀꯔꯤ ꯃꯊꯦꯜ ꯆꯥꯒ꯭ꯔꯕ
ꯉꯁꯥꯏ ꯉꯥꯈꯥ ꯆꯥꯏꯌꯦ ꯉꯥꯈꯥꯔ ꯀꯩꯅꯣ ꯉꯥ ꯃꯆꯥ
ꯎꯝ ꯑꯍꯥꯎꯕꯅꯤꯅꯦ ꯑꯗꯨꯗꯤ
ꯎꯝ ꯈꯥꯃꯦꯟ ꯑꯁꯤꯟꯕ ꯍꯥꯞꯄꯦ ꯑꯂꯨ ꯍꯥꯞꯄꯦ ꯉꯥꯡ ꯍꯥꯞ ꯍꯔꯤꯕꯣꯞ ꯍꯥꯞꯄꯦ ꯃꯊꯦꯜ ꯑꯃ ꯑꯣꯏꯒꯔꯦ
ꯎꯝ ꯀꯥꯏꯗꯒꯤ ꯀꯩꯊꯦꯜꯗ ꯂꯩꯔꯣ ꯅꯠꯇ꯭ꯔꯒꯅ ꯀꯃꯥꯏ ꯇꯧꯔꯤꯅꯣ
ꯉꯥ ꯐꯥꯕꯤ ꯃꯤꯅ ꯌꯣꯟꯕ ꯂꯥꯛꯄꯅꯤꯕ
ꯑꯣ ꯍꯥꯎꯕꯅꯤꯅꯦ
ꯎꯝ ꯍꯥꯎꯋꯦ ꯍꯥꯎꯋꯦ
ꯎꯝ
ꯀꯗꯧꯔꯒꯦ
ꯑꯩꯈꯣꯏ ꯉꯁꯤ ꯁꯧꯒ꯭ꯔꯤ ꯆꯥꯔꯦ
ꯑꯣ ꯁꯧꯒ꯭ꯔꯤ ꯈꯛꯂꯣ ꯍꯥꯏꯁꯦ
ꯁꯧꯒ꯭ꯔꯤꯒ ꯕꯣꯔꯥ ꯂꯩꯔ ꯆꯥꯔꯦ ꯉꯁꯥꯏ ꯆꯥꯛꯇꯣ ꯊꯦꯡꯅ ꯆꯥꯔꯕ ꯑꯩꯈꯣꯏꯗꯣ ꯊꯕꯛ ꯂꯩꯅꯕꯒꯤ
ꯑꯣ ꯅꯣꯏ ꯑꯗꯥꯏꯒꯤ ꯕꯣꯔꯥꯗꯨꯕꯨ ꯍꯥꯎꯕ꯭ꯔꯣ
ꯍꯥꯎꯋꯦ ꯑꯗꯣ ꯍꯥꯎ ꯃꯐꯝ ꯑꯃ ꯑꯅꯤ ꯈꯛꯇꯅꯤꯗ ꯑꯇꯩꯒꯩꯗꯤ ꯑꯂꯨ ꯕꯣꯔꯥ ꯑꯗꯨꯝ ꯇꯧꯕꯗꯧꯅ ꯇꯧꯋꯦꯕ
ꯑꯣ ꯍꯧꯖꯤꯛꯀꯤ ꯑꯍꯥꯎꯕꯗꯨꯅ ꯀꯩ ꯕꯣꯔꯥꯅꯣ ꯍꯥꯏꯖꯦ
ꯃꯔꯣꯏ ꯅꯥꯀꯨꯞꯄꯤ ꯕꯣꯔꯥ ꯃꯤꯛꯁ ꯇꯧꯔ ꯇꯧꯕꯗꯣ
ꯎꯝ
ꯑꯗꯨꯗꯨꯅꯤꯗ
ꯑꯂꯨꯗꯁꯨ ꯍꯥꯎꯕ ꯂꯩꯗ
ꯎꯝ
ꯑꯗꯣ ꯑꯂꯨ ꯉꯥꯛꯇ ꯑꯣꯏꯔꯒꯗꯤ ꯑꯃꯨꯛ ꯄꯨꯛ ꯀꯩꯅꯣ ꯇꯧꯋꯤꯗꯅ
ꯎꯝ
ꯂꯦꯛꯊꯣꯛꯏꯗꯅ ꯃꯤꯛꯁ ꯇꯧꯔꯒꯅ ꯑꯃꯨꯛ ꯐꯩꯌꯦꯕ ꯇꯤꯜꯍꯧ ꯕꯣꯔꯥ ꯃꯔꯣꯏ ꯕꯣꯔꯥ ꯑꯂꯨ ꯕꯣꯔꯥ ꯀꯣ
ꯎꯝ
ꯑꯩꯈꯣꯏ ꯁ꯭ꯋꯥꯏꯗꯗꯤ ꯃꯔꯣꯏ ꯕꯣꯔꯥ ꯈꯛ ꯇꯧꯕ ꯑꯃ ꯂꯩꯌꯦ ꯑꯗꯨꯗꯣ ꯑꯃꯨꯛ ꯈꯤꯔꯦ
ꯎꯝ ꯕꯣꯔꯥꯁꯤꯗꯤ ꯃꯌꯥꯟ ꯃꯌꯥꯟ ꯇꯧꯕꯅ ꯍꯥꯎꯇ꯭ꯔꯣ
ꯑꯥ
ꯑꯂꯨꯅꯦ ꯑꯗꯩꯗꯤ ꯅꯥꯀꯨꯞꯄꯤꯅꯦ ꯑꯗꯩꯗꯤ ꯃꯥꯏꯔꯦꯟꯁꯨ ꯍꯥꯞꯄ ꯌꯥꯏ
ꯌꯥꯏ ꯌꯥꯏ
ꯑꯗꯩ ꯈꯥꯃꯦꯟꯁꯨ ꯌꯥꯏ
ꯑꯩꯈꯣꯏ ꯁ꯭ꯋꯥꯏꯗꯗꯤ ꯕꯣꯔꯥ ꯌꯣꯟꯕꯤ ꯄꯥꯔꯀꯤꯡꯗ ꯑꯃ ꯂꯩꯌꯦ ꯃꯣꯏꯗꯤ ꯍꯥꯎꯋꯦ ꯑꯇꯩꯁꯤꯗꯤ ꯏꯌꯥ ꯌꯥꯗꯦꯗ ꯊꯥꯎ ꯁꯤꯟꯗꯦꯕ ꯊꯥꯎꯁꯤ ꯁꯤꯟꯕꯤꯒꯗꯧꯅꯤꯅꯦ ꯅꯨꯃꯤꯠ ꯍꯨꯝꯅꯤ ꯍꯨꯝꯅꯤ ꯂꯩꯔꯒ ꯃꯣꯏ ꯅꯨꯡꯇꯤꯒꯤ ꯁꯤꯟꯕ ꯀꯩꯅꯣ ꯇꯧꯋꯦ ꯍꯥꯏꯔꯒꯁꯨ ꯀꯣ ꯑꯩꯈꯣꯏꯁꯥꯏ ꯑꯇꯩꯖꯤꯗꯤ ꯀꯥꯏ ꯍꯞꯇꯥ ꯑꯅꯤ ꯑꯍꯨꯝꯃꯨꯛ ꯊꯥꯎ ꯁꯤꯟꯗꯦ ꯊꯥꯎꯗꯣ ꯌꯥꯎꯔꯤꯒꯩ ꯊꯥꯎꯁꯦ ꯑꯗꯨꯝ ꯍꯧꯅꯔꯤꯒꯩ ꯑꯗꯨꯝ ꯑꯗꯨꯝ ꯌꯥꯝꯃꯛꯑꯣꯏꯗꯣꯏꯅꯤꯗꯅ
ꯎꯝ
ꯌꯥꯝꯃꯛꯇ꯭ꯔꯀꯥꯟꯗ ꯑꯣꯏꯅ ꯁꯤꯟꯕꯤ ꯇꯧꯋꯦꯕ ꯑꯁ ꯌꯥꯝ ꯌꯥꯎꯔꯤꯑꯦꯅ
ꯎꯝ
ꯑꯗꯨ ꯐꯠꯇꯦꯕ ꯌꯥꯝ ꯁꯣꯛꯑꯦꯕ ꯍꯨꯝꯅꯤ ꯃꯔꯤꯅꯤ ꯂꯩꯔ ꯑꯗꯨꯝ ꯁꯤꯟꯕꯤꯒꯗꯧꯅꯦꯕ ꯌꯥꯝ ꯌꯥꯎꯔꯤꯒꯦꯔ ꯀꯣ
ꯃꯥꯅꯦ ꯃꯥꯅꯦ ꯑꯩꯈꯣꯏ ꯍꯛꯆꯥꯡꯒꯤ ꯍꯦꯜꯇꯀꯤꯁꯨ ꯈꯟꯗꯕ ꯌꯥꯗꯦ
ꯈꯟꯒꯗꯧꯅꯦ ꯃꯣꯏꯅꯁꯨ ꯈꯟꯕꯤꯒꯗꯧꯅꯦ ꯁꯤꯒꯨꯝꯕꯁꯦ ꯑꯩꯗꯤ ꯒ꯭ꯔꯨꯞ ꯑꯃ ꯁꯦꯝꯃꯒ ꯑꯦꯋꯥꯔꯅꯦꯁꯟ ꯆꯠꯍꯟ ꯆꯠꯍꯟꯅꯤꯡꯕꯅꯤꯅꯦ ꯉꯔꯥꯡꯒꯤ ꯕꯣꯔꯥ ꯑꯣꯔ ꯉꯔꯥꯡꯒꯤ ꯁꯃꯣꯁꯥ ꯇꯟ ꯌꯣꯟꯖꯟꯕꯤꯒꯅꯨꯅꯀꯣ ꯌꯣꯜꯂꯝꯃꯒꯗꯤ ꯐꯥꯏꯟ ꯂꯨꯄꯥ ꯆꯅꯤ ꯊꯤꯒꯅꯤ ꯀꯥꯏꯅ ꯑꯗꯨꯝ ꯌꯥꯕꯖꯥꯠꯅꯤ ꯌꯥꯗ꯭ꯔꯣ ꯌꯥꯝ ꯌꯣꯟꯅꯔꯦꯕ ꯁꯤꯡꯍꯥꯔꯒꯁꯦ ꯉꯔꯥꯡꯒꯤ ꯁꯤꯡꯍꯥꯔꯗ ꯍꯦꯛꯇ ꯌꯣꯟꯁꯤꯜꯂꯛꯑꯦꯕ ꯑꯃꯨꯛ ꯇꯥꯎꯊꯣꯛꯍꯜꯂꯒ ꯁꯥꯍꯜꯂꯒ
ꯑꯅ ꯍꯧꯖꯤꯛꯇꯤ ꯢꯕꯣ ꯆꯨꯝꯅꯒꯤ ꯍꯣꯇꯦꯜ ꯐꯪꯝꯕ ꯃꯤꯁꯤꯁꯨ ꯐꯁꯥꯏꯒꯗꯣ ꯂꯧꯍꯜꯂꯛꯑꯗꯕꯅꯤꯗ
ꯎꯝ
ꯐꯁꯥꯏꯒꯤ ꯁꯥꯔꯇꯤꯐꯤꯀꯦꯠ ꯌꯥꯎꯗ꯭ꯔꯗꯤ ꯐꯝꯍꯜꯂꯔꯣꯏꯗꯕꯅꯦꯕ
ꯃꯥꯅꯦ ꯃꯥꯅꯦ ꯑꯩꯈꯣꯏꯒꯤ ꯌꯦꯡꯉꯣꯅꯦ ꯍꯟꯗꯛ ꯍꯛꯇꯖꯨ ꯃꯤ ꯃꯃꯤꯡꯕꯨꯗꯤ ꯄꯜꯂꯣꯏꯒꯦ ꯌꯥꯏꯔꯤꯄꯣꯛꯇ ꯍꯣꯇꯦꯜ ꯑꯃ ꯀꯣ ꯌꯦꯟ ꯑꯇꯥꯎꯕꯗꯣ ꯍꯟ ꯌꯥꯎꯔꯝꯗꯅꯕꯣ ꯑꯗꯨꯝ ꯀꯨꯏꯔꯕꯩ ꯌꯦꯟꯗꯣ ꯑꯗꯨꯝ ꯇꯥꯎꯊꯣꯛꯄ ꯍꯥꯏꯇꯥꯔꯦ ꯇꯥꯎꯊꯣꯛꯄ ꯍꯥꯏꯇꯥꯔꯦ ꯃꯇꯨꯡꯗꯕꯨꯗꯤ ꯌꯥꯎꯔꯝꯗꯕ ꯃꯔꯨ ꯃꯅꯨꯡꯗꯣ ꯍꯟ ꯃꯔꯦꯡ ꯃꯔꯦꯡ ꯆꯠ ꯂꯩꯔꯝꯕ ꯍꯥꯏꯇꯥꯔꯦ ꯑꯗꯨ ꯍꯛꯆꯥꯡ ꯌꯥꯝ ꯁꯣꯛꯀꯅꯤꯕ
ꯆꯥꯅꯤꯡꯗ꯭ꯔꯦꯗꯕꯣ ꯑꯗꯨꯗꯤ ꯕꯣ ꯌꯦꯟ ꯑꯇꯥꯎꯕꯒꯁꯦ
ꯊꯥꯖꯍꯟꯗ꯭ꯔꯦꯕ ꯏꯁꯇ꯭ꯔꯤꯠ ꯐꯨꯗꯁꯦ ꯍꯣꯏ ꯃꯣꯏ ꯂꯣꯏꯅꯕꯨꯗꯤ ꯇꯧꯔꯝꯃꯣꯏ ꯑꯇꯧꯕ ꯈꯔꯗꯨꯅ ꯆꯦꯟꯊꯍꯜꯂꯦꯕ
ꯎꯝ ꯐꯠꯇꯦꯅꯦ ꯑꯗꯣ ꯃꯣꯏ ꯑꯗꯨꯃꯥꯏꯅ ꯇꯧꯔꯤꯗꯣ
ꯎꯝ
ꯌꯥꯗ꯭ꯔ ꯄꯣꯠꯇꯨꯗꯤ ꯃꯤꯁꯨ ꯄꯩꯁꯥ ꯄꯤꯔ ꯂꯩꯔꯤꯅꯤ ꯅꯠꯇ꯭ꯔꯥ
ꯌꯥꯗ꯭ꯔꯕ ꯄꯣꯠ ꯑꯔꯦꯝꯕ ꯄꯣꯠꯇꯨꯗꯤ ꯈꯔ ꯇꯥꯊꯣꯛꯑꯒ ꯃꯣꯏ ꯂꯩꯀꯥꯏꯗꯔ ꯌꯨꯝꯊꯪꯅꯕꯗꯔ ꯑꯣꯔ ꯃꯣꯏꯅ ꯆꯥꯊꯣꯛ ꯄꯨꯔꯥ ꯑꯃ ꯇꯧꯈ꯭ꯔꯣ ꯍꯥꯏꯕꯅꯤꯗ ꯍꯣꯏ ꯌꯦꯟ ꯑꯇꯥꯎꯕꯒꯨꯝꯕꯗꯨꯗꯤ ꯅꯨꯃꯤꯠ ꯅꯤꯅꯤ ꯐꯧꯛꯇꯤ ꯊꯝꯕ ꯌꯥꯔꯝꯒꯅꯤ ꯑꯗꯣ ꯃꯣꯏꯗꯨꯗꯤ ꯍꯞꯇꯥꯃꯨꯛꯀ ꯁꯨꯔꯦꯒ ꯍꯥꯏꯌꯦꯕ
ꯌꯥꯝ ꯕꯦꯔꯥ ꯀꯥꯔꯦꯕ ꯀꯥꯂꯦꯟꯒ ꯑꯣꯏꯔꯦ
ꯑꯗꯣ ꯅꯪꯕꯨ ꯍꯧꯖꯤꯛꯄꯨ ꯀꯔꯤ ꯀꯔꯤ ꯇꯧꯔꯤꯒꯦ
ꯑꯩꯁꯦ ꯑꯗꯨꯝ ꯂꯩꯔꯤ ꯊꯕꯛ ꯃꯆꯥ ꯑꯃ ꯇꯧꯒꯦꯅ ꯂꯥꯏꯔꯤꯛ ꯄꯥꯅ ꯄꯥꯅ ꯂꯥꯏꯐ ꯇꯥꯏꯝꯗꯤ ꯅꯠꯇꯕ
ꯎꯝ
ꯊꯕꯛ ꯃꯆꯥ ꯑꯃ ꯏꯟꯀꯝ ꯂꯥꯛꯑꯒ ꯁꯦꯚꯤꯡꯒꯨꯝꯕ ꯇꯧꯁꯤꯜꯂꯒ ꯃꯇꯝ ꯐꯪꯕꯗ ꯅꯣꯡꯃꯒꯤ ꯄꯨꯡ ꯑꯃ ꯃꯈꯥꯏ ꯅꯠꯇ꯭ꯔ ꯑꯅꯤ ꯑꯅꯤꯗ ꯃꯦꯛꯁꯃꯨꯛ ꯊꯝꯃꯒꯀꯣ ꯌꯥꯝ ꯄꯥꯕꯗꯤ ꯑꯃꯨꯛ ꯀꯩꯅꯣ ꯇꯧꯗꯦꯗ ꯄꯨꯡ ꯑꯅꯤꯗꯣ ꯅꯨꯡꯇꯤꯒꯤ ꯀꯟꯁꯤꯁꯇꯦꯟ ꯂꯩꯅ ꯆꯥꯡ ꯅꯥꯏꯅ ꯄꯥꯕꯤꯕꯨꯗꯨꯅꯦ ꯃꯔꯨꯗꯤ ꯅꯣꯏ ꯍꯦꯛꯇ ꯉꯥꯛꯇꯪꯒꯤ ꯃꯣꯇꯤꯚꯦꯁꯟꯗꯨꯅꯒ ꯄꯨꯡ ꯃꯉꯥ ꯇꯔꯨꯛꯀ ꯄꯥꯔꯒ ꯑꯃꯨꯛ ꯅꯣꯡꯉꯥꯜꯂꯒ ꯑꯁ꯭ꯋꯥꯏꯗꯅ ꯑꯃꯨꯛ ꯄꯥꯗꯕꯗꯨꯗꯤ ꯀꯥꯟꯅꯗꯦꯕ ꯑꯗꯨꯏ ꯃꯍꯨꯠꯇ ꯅꯣꯡꯃꯒꯤ ꯄꯨꯡ ꯑꯅꯤ ꯑꯅꯤ ꯆꯥꯡ ꯅꯥꯏꯅꯀꯣ
ꯀꯟꯁꯤꯁꯇꯦꯟ ꯂꯩꯅ ꯄꯥꯝꯃꯤꯁꯤꯅ ꯄꯦꯁꯅꯦꯕ
ꯃꯥꯅꯦ ꯃꯥꯅꯦ ꯑꯗꯨꯅꯦ
ꯍꯛꯆꯥꯡ ꯁꯣꯛꯅꯕꯅꯦ ꯄꯨꯡ ꯌꯥꯝꯅ ꯄꯥꯔꯛꯑꯒꯁꯨ ꯂꯥꯏꯔꯤꯛ ꯈꯛ ꯄꯥꯔꯒ ꯂꯩꯕꯁꯨ ꯌꯥꯗꯦ ꯑꯃꯨꯛ ꯑꯃꯨꯛꯁꯨ ꯑꯦꯟꯇꯔꯇꯦꯟꯃꯦꯟ ꯌꯥꯎꯒꯗꯧꯅꯤ ꯃꯨꯚꯤ ꯅꯨꯡꯉꯥꯏꯕ ꯀꯩꯀꯥ ꯀꯣ ꯌꯦꯡꯗꯅ ꯃꯁꯤꯂꯥꯏꯁꯁꯨ ꯇꯧꯒꯗꯧꯅꯤ
ꯎꯝ ꯑꯗꯨꯅꯤ ꯈꯪꯗ꯭ꯔꯦꯗ ꯇꯧꯔꯤꯁꯦ ꯑꯩꯈꯣꯏꯒꯤ ꯂꯩꯔꯤꯕ ꯂꯥꯏꯞ ꯏꯁꯇꯥꯏꯜꯈꯩꯁꯦ ꯑꯌꯥꯝꯕꯅ ꯂꯣꯏ ꯍꯣꯡꯉꯦꯗ
ꯍꯣꯡꯋꯦ ꯍꯣꯡꯋꯦ
ꯃꯉ ꯑꯩꯈꯣꯏꯁꯨ ꯃꯇꯝꯁꯤꯒꯤ ꯆꯠꯅꯕꯤꯗ ꯌꯥꯎꯅꯕꯁꯨ ꯍꯣꯠꯅ ꯇꯥꯕꯅꯤ ꯅꯠꯇ꯭ꯔꯣ
ꯃꯥꯅꯦ ꯃꯥꯥꯏ ꯃꯤꯅ ꯆꯠꯅꯕꯤ ꯈꯪꯗꯦ ꯍꯥꯏꯒꯅꯤ
ꯍꯣꯔꯦꯟꯗꯤ ꯕꯣꯟ ꯌꯦꯡꯉꯣꯏꯗ꯭ꯔꯣ
ꯍꯣꯔꯦꯟ ꯌꯦꯡꯒꯗꯧꯅꯦ ꯑꯦꯜ ꯀ꯭ꯂꯥꯁꯤꯀꯣꯒ ꯆꯞ ꯃꯥꯟꯅꯔꯅꯤ ꯕꯥꯄꯤꯦꯒ ꯂꯃꯤꯟ ꯌꯥꯃꯥꯜꯒꯥ
ꯍꯥꯏꯥꯏꯅꯦꯟꯕꯨꯨꯝꯕꯣ ꯑꯣ ꯀꯔꯤ ꯑꯅꯤꯗꯨꯅ ꯍꯦꯟꯅ ꯄ꯭ꯂꯦꯗꯣ ꯐꯥꯏꯅꯦꯜꯗ ꯍꯦꯟꯅ ꯅꯨꯡꯉꯥꯏꯗꯧ ꯃꯥꯟꯖꯜꯂꯛꯃꯤꯅꯦ
ꯑꯁ ꯅꯨꯡꯉꯥꯏꯗꯣꯏꯅꯤꯅꯦ ꯑꯅꯤꯗꯣ ꯄꯨꯔꯥ ꯑꯅꯩꯕ ꯇꯤꯝ ꯉꯥꯛꯇꯅꯦꯕ ꯐ꯭ꯔꯥꯟꯁꯀ ꯏꯁꯄꯦꯟꯒꯁꯨ ꯏꯁꯄꯦꯟꯁꯨ ꯂꯣꯏ ꯐꯖꯩ ꯐ꯭ꯔꯥꯟꯁꯁꯨ ꯂꯣꯏ ꯐꯖꯩ
ꯎꯝ
ꯑꯗꯣ ꯍꯣꯔꯦꯟ ꯃꯒꯨꯟ ꯈꯪꯉꯅꯤ ꯐ꯭ꯔꯥꯟꯁ ꯏꯁꯇꯦꯡ ꯑꯃꯐꯥꯎ ꯄꯣꯔꯛꯇ꯭ꯔꯤ ꯃꯣꯏꯅ ꯗꯣꯃꯤꯅꯦꯠ ꯇꯧꯔꯒ ꯂꯥꯛꯄ ꯉꯥꯛꯇꯅꯦ ꯑꯦꯛꯁꯇ꯭ꯔꯥ ꯇꯥꯏꯝꯒ ꯍꯥꯞꯄꯒ ꯇꯧꯔꯛꯄꯗꯣ ꯑꯝꯇ ꯑꯣꯏꯗ꯭ꯔꯤꯌꯦ
ꯎꯝ
ꯍꯣꯏ ꯁ꯭ꯄꯦꯟꯁꯨ ꯅꯣꯛ ꯑꯥꯎꯠ ꯇꯧꯕꯗꯤ ꯍꯥꯞꯇꯦ ꯕꯠ ꯒ꯭ꯔꯨꯞ ꯏꯁ꯭ꯇꯦꯖꯇ ꯃꯣꯏ ꯑꯃꯗꯤ ꯗ꯭ꯔꯣ ꯆꯠꯈꯤꯕ ꯃꯥꯜꯂꯦꯕ
ꯀꯦꯄꯣ ꯕꯔꯗꯦꯒ ꯁꯥꯟꯅꯕꯗꯣ
ꯎꯝ ꯎꯝ ꯑꯗꯣ ꯐ꯭ꯔꯥꯟꯁꯇꯤ ꯑꯃꯨꯛ ꯗ꯭ꯔꯣ ꯆꯠꯂꯛꯄ ꯑꯝ ꯌꯥꯎꯗ꯭ꯔꯤ ꯃꯣꯏꯅ ꯀꯥꯔꯒ ꯉꯥꯛꯇ ꯂꯥꯛꯑꯦꯕ ꯗꯣꯃꯤꯅꯦꯠ ꯇꯧꯔꯒ
ꯃ ꯌꯥꯗꯨ ꯏꯁꯇ꯭ꯔꯤꯛ ꯇꯣ
ꯎꯝ
ꯊꯥꯏꯅꯉꯩ ꯇꯨ ꯊꯥꯎꯖꯟ ꯐꯣꯔꯇꯤꯟꯗ ꯖꯔꯃꯅꯤꯅ ꯂꯥꯛꯄꯗꯣ ꯑꯗꯨꯒ ꯆꯞ ꯃꯥꯟꯅ ꯔꯤ ꯇꯥꯏꯞ ꯇꯧꯋꯦꯕ ꯖꯔꯃꯅꯤꯒꯤ ꯌꯥꯝ ꯈꯤꯇꯪ ꯗ꯭ꯔꯣ ꯑꯃꯗꯤ ꯆꯠꯈꯤꯕ꯭ꯔꯥ ꯀꯩꯅꯣꯝ ꯇꯧꯕꯅꯤ
ꯀꯩꯅꯣꯒ ꯁꯥꯟꯅꯕꯗꯔꯥ ꯌꯨ ꯑꯦꯁ ꯑꯦꯒ ꯁꯥꯟꯅꯕꯗꯔ
ꯑ ꯌꯨ ꯑꯦꯁ ꯑꯦꯒ ꯁꯥꯟꯅꯕꯗꯔꯥ ꯀꯩꯅꯣꯝꯃ ꯑꯃ ꯒꯟꯅꯒ ꯁꯥꯟꯅꯕꯗ ꯀꯩꯅꯣꯝ ꯑꯣꯏꯕ ꯀꯩꯅꯣꯝ ꯇꯧꯕꯅꯤ ꯌꯨ ꯑꯦꯁ ꯁꯤꯒ ꯁꯥꯟꯅꯕꯗ ꯃꯣꯏꯅ ꯋꯥꯟ ꯖꯤꯔꯣꯗ ꯀꯥꯕ꯭ꯔꯥ ꯀꯩꯅꯣꯝ ꯇꯧꯕꯅꯦꯕ ꯊꯣꯃꯥꯁ
ꯎꯝ ꯃꯣꯏꯅ ꯋꯥꯟ ꯖꯦꯔꯣ ꯀꯥꯔꯦ ꯄꯣꯔꯇꯨꯒꯜꯒ ꯁꯥꯟꯅꯕꯗꯅ
ꯐꯣꯔꯖꯤꯔꯣ ꯑꯣ ꯀꯥ
ꯀꯅꯥꯒ ꯁꯥꯟꯅꯕꯗ ꯗ꯭ꯔꯣ ꯆꯠꯈꯤꯕ
ꯎꯝ ꯉꯟꯅꯒ ꯁꯥꯟꯅꯕꯅ ꯗ꯭ꯔꯣ ꯆꯠꯄ꯭ꯔꯥ ꯀꯩꯅꯣꯝ ꯇꯧꯕꯅꯦ
ꯅꯤꯅꯤ
ꯎꯝ ꯑꯗꯨꯃꯥꯏꯅ ꯇꯧꯒꯤꯝ
ꯑꯣ
ꯑꯗꯨꯃꯥꯏꯅ ꯇꯧꯔꯒ ꯃꯣꯏꯗꯤ ꯗ꯭ꯔꯣ ꯑꯃꯈꯛꯇ ꯇꯧꯔꯒ ꯑꯇꯩꯈꯩꯅ ꯃꯣꯏ ꯋꯤꯅꯤꯡ ꯏꯁꯇ꯭ꯔꯤꯛꯇ ꯑꯗꯨꯝ ꯂꯥꯛꯄ ꯈꯈꯤꯝꯅꯦ ꯑꯃ
ꯎꯝ
ꯑꯣ ꯑꯁ ꯐ꯭ꯔꯥꯟꯁꯨ ꯍꯟꯗꯛꯀ ꯂꯧꯔꯗꯤ ꯃꯣꯏꯁꯨ ꯐꯖꯔꯦꯍꯦ
ꯍꯟꯗꯛ ꯐ꯭ꯔꯥꯟꯁꯅ ꯂꯧꯔꯗꯤ ꯕꯥꯄꯤꯅ ꯒꯣꯜꯗꯜ ꯐꯤꯐꯥ ꯕꯦꯂꯨꯟꯗꯤꯌꯔ ꯐꯪꯉꯅꯤ
ꯑꯥ
ꯃꯔꯝꯗꯤ ꯋꯥꯔꯜ ꯀꯞ ꯏꯁꯇꯦꯠꯇ ꯏꯁꯇꯦꯠꯁꯦ ꯑꯣꯜ ꯔꯥꯎꯟ ꯌꯦꯡꯉꯛꯄꯕꯨꯗꯤ ꯌꯦꯡꯉꯛꯑꯦ ꯑꯗꯣ ꯑꯣ ꯔꯥꯎꯟꯗ ꯌꯦꯡꯉꯛꯑꯒꯖꯨ ꯑꯃꯃꯨ ꯋꯥꯔꯜ ꯀꯞꯇ ꯌꯥꯗꯕ ꯀꯩꯅꯣꯗ ꯀꯩꯅꯣ ꯇꯧꯕꯗꯣ ꯑꯗꯣ ꯃꯥ ꯋꯥꯔꯜ ꯀꯞ ꯄꯔꯐꯣꯔꯃꯦꯟꯁꯁꯨ ꯌꯥꯝ ꯐꯖꯩꯗꯅ
ꯑꯗꯨ ꯏꯟꯗꯤꯕꯤꯖꯨꯋꯦꯜꯒꯤ ꯑꯣꯏꯕꯁꯨ ꯌꯦꯡꯉꯤꯗꯅ
ꯎꯝ ꯑꯗꯣ ꯏꯁꯄꯦꯟꯅ ꯂꯧꯔꯒꯁꯨ ꯂꯥꯃꯤꯟ ꯌꯥꯝꯃꯥꯟꯅꯗꯤ ꯂꯧꯗꯧꯗꯤ ꯃꯥꯟꯗꯦ ꯃꯥ ꯌꯥꯝ ꯐꯖꯗꯦ ꯋꯥꯟꯇ
ꯎꯝ ꯃꯥ ꯀꯩꯁꯨ ꯐꯖꯕ ꯑꯣꯏꯗꯦꯗ ꯌꯥꯝ ꯃꯥꯟ ꯃꯥꯒꯣꯟ ꯃꯥꯒꯣꯟ ꯀꯩꯁꯨ ꯆꯜꯂꯝꯗ꯭ꯔꯣꯏ ꯍꯧꯖꯤꯛꯖꯤꯛ
ꯑꯃꯗꯤ ꯆꯜꯂꯒꯨꯝ ꯇꯧꯕꯅꯦ ꯒꯣꯜ ꯑꯃ ꯆꯟꯈ꯭ꯔꯦ ꯑꯗꯨꯗꯩ ꯆꯟꯗꯦꯕ ꯏꯪꯂꯦꯟꯅ ꯢꯪ ꯏꯡꯂꯦꯟꯅ ꯂꯧꯔꯒꯗꯤ ꯕꯦꯂꯤꯡ ꯍꯝꯅ ꯐꯤꯐꯥ ꯕꯦꯂꯤꯟ ꯗꯤ ꯑꯣ ꯐꯪꯉꯅꯤ
ꯎꯝ ꯕꯦꯂꯦꯡ ꯍꯥꯥꯝꯁꯨ ꯌꯥꯝ ꯐꯖꯩꯅꯦ ꯁꯤꯖꯟ ꯍꯟꯗꯛꯀꯤ
ꯑꯣ
ꯃꯍꯥꯛ ꯀ꯭ꯂꯕꯀꯤꯗꯁꯨ ꯑꯗꯨꯝ ꯐꯖꯅ ꯑꯗꯨꯝ ꯆꯠꯈꯤꯕ
ꯎꯝ ꯃꯥ ꯑꯅꯤꯃꯛ ꯂꯣꯏ ꯐꯖꯩ
ꯎꯝ ꯇꯥꯏꯇꯟꯃꯛ ꯂꯧꯒꯗ꯭ꯔꯁꯨ ꯃꯥ ꯔꯦꯟ ꯃꯦꯗ꯭ꯔꯤꯠꯀꯤꯗ ꯇꯥꯏꯇꯟꯕꯨꯗꯤ ꯂꯧꯈꯤꯗ꯭ꯔꯦꯗꯅ
ꯎꯝ
ꯑꯗꯣ
ꯕꯥꯄꯤꯁꯨ ꯑꯗꯨꯝ ꯐꯖꯕꯅꯦ ꯌꯨ ꯁꯤ ꯑꯦꯜ ꯇꯣꯞ ꯏꯁꯀꯣꯔꯔ ꯇꯥꯈꯤꯕꯅꯦ
ꯎꯝ
ꯑꯣꯏ ꯀꯇꯥ ꯐꯥꯏꯅꯦꯜꯗꯔꯥ ꯂ ꯍꯕ ꯇꯣ ꯁꯤꯦꯃꯤ ꯐꯥꯏꯅꯦꯜꯗꯔꯥ
ꯀ꯭ꯋꯥꯇꯔ ꯐꯥꯏꯅꯦꯜꯗ ꯕꯥꯏꯅ ꯊꯣꯝꯖꯤꯜꯂꯝꯕ
ꯎꯝ ꯌꯥꯜꯅ
ꯑꯥ ꯑꯁ ꯈꯪꯗꯦ ꯑꯗꯣ ꯆꯦꯝꯄꯤꯌꯟꯁ ꯂꯤꯛꯀꯤ ꯕꯥꯏꯟꯒ ꯄꯤ ꯑꯦ ꯒ ꯁꯥꯟꯅꯕꯗꯨꯅ ꯑꯣꯏꯅ ꯐꯥꯏꯅꯜ ꯃꯥꯟꯕꯅꯦꯕꯣ
ꯃꯥꯡꯒꯔꯦ ꯃꯥꯡꯒꯔꯦ ꯑꯥꯔꯁꯅꯦꯟꯒ ꯁꯤꯇꯤꯒ ꯁꯥꯟꯅꯅꯕꯗꯗꯤ ꯑꯗꯨꯝ ꯇꯦꯛ ꯇꯦꯛ ꯇꯧꯅ ꯂꯣꯏꯁꯟꯈ꯭ꯔꯦ ꯄꯤꯅꯥꯜꯇꯤ ꯁꯨꯠ ꯑꯥꯎꯠ ꯇꯧꯔꯒ
ꯎ ꯑꯥꯔꯁꯅꯦꯜꯒ ꯄꯤ ꯑꯩꯆ ꯖꯤꯒ ꯁꯥꯟꯅꯕꯗꯣ ꯑꯥꯔꯁꯅꯦꯜ ꯍꯥꯟꯅ ꯆꯟꯗꯥꯏꯅꯦ
ꯎꯝ ꯑꯁꯅꯦꯟ ꯍꯥꯕꯥꯔꯠꯁꯇꯣ ꯀꯥꯏ ꯍꯥꯕꯥꯔꯠꯁꯇꯣ ꯃꯥꯅ ꯆꯜꯂꯦ ꯑ ꯑꯩ ꯄꯤ ꯑꯩꯆ ꯅ ꯑꯃꯨꯛ ꯍꯟꯇꯣꯔꯛꯄ
ꯎꯝ ꯑꯗꯣ ꯀꯥꯏꯑꯕꯥꯔꯠꯁꯅ ꯇꯨ ꯊꯥꯎꯖꯟ ꯀꯌꯥꯅꯣ
ꯇꯨ ꯊꯥꯎꯖꯟ ꯇ꯭ꯋꯦꯟꯇꯤ ꯋꯥꯟ ꯇ꯭ꯋꯦꯟꯇꯤ ꯋꯥꯟꯗ ꯃꯥꯅ ꯆꯟꯕꯅꯤ ꯐꯥꯏꯅꯦꯜꯗ
ꯃꯥꯅ ꯊꯣꯃꯥꯁ ꯇꯨꯀꯦꯟꯅ ꯄꯥꯏꯕ ꯃꯇꯝꯗꯣ
ꯎꯝ ꯎꯝ
ꯑꯁ ꯊꯣꯃꯥꯁ ꯇꯤꯨꯀꯦꯜꯁꯨ ꯍꯟꯗꯛ ꯏꯪꯂꯪꯂꯟꯒꯤ ꯃꯥꯅ ꯍꯦꯠ ꯀꯣꯁ ꯑꯣꯏꯔꯒ ꯄ꯭ꯂꯦꯌꯔꯒꯤ ꯁꯦꯂꯦꯛꯁꯟꯗ ꯃꯤ ꯐꯅꯌꯥꯝ ꯀ꯭ꯔꯤꯇꯤꯁꯥꯏꯁ ꯇꯧꯋꯤꯗꯅ
ꯎꯝ
ꯑꯗꯨ ꯑꯣꯏꯖꯔꯒꯁꯨ ꯀꯔꯤ ꯍꯧꯖꯤꯛꯀꯤ ꯂꯩꯔꯤꯕ ꯐꯤꯕꯝꯁꯤꯗ ꯃꯥꯅꯒ ꯊꯥꯗꯤ ꯊꯥꯖꯗꯦ ꯃꯥꯥꯏ ꯄ꯭ꯂꯦꯌꯔ ꯀꯩꯗꯣ ꯑꯥ ꯃꯥꯒꯤ ꯊꯥꯏꯅꯉ ꯄꯤ ꯑꯦꯆ ꯖꯤꯒꯤ ꯀꯝꯝꯕꯦꯛꯛꯇꯧ
ꯀ꯭ꯔꯤꯇꯤꯁꯥꯏꯁ ꯇꯧꯈꯤꯕꯈꯩꯗꯣ ꯀꯩꯅꯣ ꯇꯧꯔꯛꯇꯣꯏ ꯄꯣꯠꯅꯤ ꯌꯥꯝꯅ ꯅꯩꯕ ꯀꯣꯆꯅꯤꯗ ꯇꯨꯆꯦꯜꯅ ꯃꯥꯅ ꯈꯟꯇꯣꯛꯏꯁꯦ ꯀꯩꯅꯣꯅꯤꯅꯦ
ꯎꯝ
ꯑꯩꯈꯣꯏꯒꯤ ꯀꯔꯤ ꯀꯣꯜ ꯄꯥꯝꯃꯔ ꯆꯦꯜꯁꯤ ꯄ꯭ꯂꯦꯌꯥꯔꯀꯣ ꯁꯤꯇꯤ ꯄ꯭ꯂꯦꯌꯔ
ꯑꯗꯨꯗꯤ ꯑꯂꯦꯛꯖꯦꯟꯗꯔ ꯅꯣꯟ ꯎꯝ ꯍꯣꯏ ꯍꯣꯏ ꯑꯗꯨꯏ ꯂꯩꯔꯣ
ꯀꯩꯅꯣ
ꯑꯩ ꯁꯤꯗ ꯊꯕꯛ ꯑꯝꯇ ꯇꯧꯈꯤꯒꯦ
ꯑꯣ ꯍꯣꯏ ꯐꯖꯅ ꯂꯩꯊꯣꯛ ꯐꯖꯅ ꯂꯩꯊꯣꯛ ꯊꯝꯃꯗꯣꯏꯔꯣ